ꯀꯗꯧꯕ꯭ꯔꯣ
ꯍꯤꯞ꯭ꯔꯥ ꯂꯩꯌꯦ
ꯇꯎꯣ
ꯑ ꯉꯁꯤ ꯀꯔꯤ ꯋꯥꯔꯤꯁꯤꯅꯥꯁꯤꯔꯣ ꯏꯕꯥꯅꯤꯁꯤꯕꯨ ꯉꯥꯡ ꯅꯥꯗꯕ ꯀꯨꯏꯔꯦ
ꯍꯧꯒꯠꯄꯒꯤ ꯋꯥꯔꯤ ꯁꯥꯟꯅꯔꯣꯏ ꯍꯧꯖꯤꯛ ꯐꯥꯎ ꯍꯦꯛ ꯗꯇ ꯍꯦꯔꯑꯣꯣ
ꯍꯧꯒꯠꯂꯦ ꯍꯧꯒꯠꯂꯒ ꯄꯨꯡꯁꯦ ꯊꯦꯡꯉꯦ ꯄꯨꯡ ꯇꯔꯨꯛ ꯇꯔꯦꯠꯇ ꯍꯧꯒꯠꯂꯦ ꯑꯃꯨꯛꯀ ꯑꯃꯛ ꯀ ꯍꯤꯞꯄꯦ ꯉꯔꯥꯡꯗꯣ ꯑꯩꯗꯣ ꯌꯨꯝꯗꯒꯤ ꯊꯥꯔꯛꯄ ꯐꯩꯕꯣꯡꯗꯣ
ꯎꯝ
ꯇ꯭ꯋꯦꯟꯇꯤ ꯇꯨ ꯆꯥꯈ꯭ꯔꯦꯕ ꯏꯇꯣꯝꯇ ꯉꯔꯥꯡ ꯗꯨꯀꯥꯟ ꯉꯍꯥꯛꯇꯪ ꯁꯪꯕꯤꯌꯣ ꯍꯥꯏꯔꯒ ꯁꯪꯉꯒ ꯆꯥꯕ ꯑꯗꯨꯗꯒ ꯑꯃꯥꯗꯗꯤ ꯃꯔꯨ ꯑꯍꯨꯝꯃꯛꯇ ꯆꯥꯕꯅꯦ ꯑꯩꯗꯤ ꯉꯔꯥꯡꯗꯤ ꯂꯥꯏ ꯃꯨꯠꯈ꯭ꯔꯦ ꯑꯗꯨꯒ ꯁꯥꯒꯠꯈ꯭ꯔꯦꯕ ꯏꯁꯥꯗ ꯇꯣ ꯁꯥꯥꯕꯗꯣ
ꯑ
ꯇꯨꯝꯕ ꯌꯥꯗ꯭ꯔꯦ ꯏꯍꯤꯡ ꯆꯨꯞꯄ ꯇꯨꯝꯗ꯭ꯔꯦ ꯑꯗꯨꯒꯤ ꯑꯦꯛꯇ ꯐꯖꯅ ꯇꯨꯝꯈ꯭ꯔꯦ ꯑꯗꯨꯒ ꯑꯃꯗꯤ ꯏꯅꯔꯖꯤꯁ ꯆꯠꯂꯒ ꯍꯜꯂꯛꯈ꯭ꯔꯦ ꯏꯅꯥꯛꯇ ꯆꯥ ꯊꯝꯂꯒꯀꯣ ꯆꯥꯔꯒ ꯃꯥ ꯅꯩꯔꯒ ꯂꯩꯔꯤ ꯐꯥꯎ ꯑꯩ ꯃꯤꯠ ꯄꯥꯡꯕꯁꯨ ꯉꯝꯗ꯭ꯔꯦ ꯃꯥꯥꯟ ꯍꯕ ꯂ ꯍꯕ ꯂꯣ ꯍꯧ ꯍꯧꯒꯠꯈ꯭ꯔꯦ ꯆꯥ ꯊꯛꯈ꯭ꯔꯦ ꯑꯃꯨꯛꯀ ꯇꯨꯝꯈ꯭ꯔꯦ ꯃꯪ ꯌꯥꯝ ꯅꯨꯡꯉꯥꯏꯔꯦ ꯑꯃꯨꯛꯀ ꯅꯧꯅ ꯃꯪ ꯑꯅꯧꯕ ꯃꯀ ꯃꯥꯡꯂꯒ ꯍꯤꯞꯈ꯭ꯔꯦ ꯍꯤꯞꯂꯒ ꯄꯨꯡ ꯇꯔꯥꯃꯥꯊꯣꯏ ꯇꯔꯥꯃꯥꯊꯣꯏ ꯇꯥꯒꯗꯧꯔꯤꯗ ꯃꯥꯁ ꯑꯃꯨꯛꯀ ꯏꯅꯔꯖꯤꯁ ꯆꯠꯂꯒ ꯍꯜꯂꯛꯂꯒ ꯑꯃꯨꯛꯀ ꯇꯨꯝꯕ
ꯑꯥ
ꯊꯣꯡꯕꯤꯌꯦ ꯇꯨ ꯆꯥꯛ ꯊꯣꯡꯕꯤꯒ ꯂꯣꯏꯔꯒ ꯑꯃꯨꯒ ꯇꯨꯝꯕ ꯑꯃꯥꯏꯁꯦ ꯌꯦꯟꯖꯥꯡ ꯅꯨꯡ ꯉꯔꯥꯡꯁꯤ ꯆꯥꯔꯁꯤꯀꯣ ꯑꯩꯉꯣꯟꯗ ꯊꯦꯝꯕꯅ ꯍꯣꯏ ꯍꯣꯏ ꯍꯣꯏ ꯍꯥꯏꯕ ꯃꯥꯁꯨ ꯇꯜꯂꯒ ꯂꯩ ꯑꯗꯨꯗꯩꯁꯨ ꯎꯕ
ꯑꯥ
ꯑꯗꯨꯗ ꯄꯨꯡ ꯃꯥꯁꯨ ꯐꯖꯅ ꯑꯃꯨꯛꯀ ꯇꯨꯝꯕꯖꯥꯠꯅꯤꯅꯦ ꯃꯥꯁꯨ
ꯋꯥꯕꯒꯦ ꯑꯣꯏꯔꯝ
ꯎ ꯀꯔꯤꯁꯨ ꯇꯧꯗꯦ ꯑꯗꯨ ꯑꯣꯏꯔꯁꯨ ꯋꯥꯏ ꯋꯥꯏ ꯍꯥꯏꯕꯗꯣ
ꯎꯝ
ꯩꯅ ꯍꯥꯏꯕ ꯑꯩꯅ ꯋꯥꯏꯑ ꯍꯥꯏꯕ ꯋꯥꯍꯩꯗꯣ ꯇꯥꯅꯤꯡꯗꯀꯣ ꯑꯩꯅ ꯋꯥꯏꯑ ꯍꯥꯏꯕ ꯋꯥꯍꯩꯁꯦ ꯏꯃꯥꯡꯅ ꯍꯥꯏꯒ ꯀꯩꯅꯣ ꯑꯩ ꯋꯥꯏꯑꯦ ꯍꯥꯏꯕꯁꯦ ꯑꯩꯗꯤ ꯂꯣꯠꯄꯅꯦ ꯅꯣꯏꯗ ꯈꯪꯍꯟꯅꯤꯡꯗꯦ ꯑꯩꯅ ꯍꯥꯏꯕ ꯑꯗꯨꯒꯤ ꯃꯔꯛꯁꯤ ꯏꯀꯥꯏꯗ ꯍꯥꯏꯔꯒ ꯃꯔꯛ ꯃꯔꯛꯇ ꯈꯠꯅꯕꯅꯦ
ꯎ
ꯑꯗꯨꯒꯤ ꯄꯨꯝ ꯇꯔꯥꯃꯥꯊꯣꯏ ꯇꯥꯔꯥꯝꯗꯥꯏꯗ ꯆꯥꯛ ꯆꯥꯈ꯭ꯔꯦ ꯆꯥꯛꯆꯥꯥꯕ ꯂꯣꯏꯔꯒ ꯑꯗꯨꯒ ꯑꯃꯨꯛꯀ ꯃꯥ ꯉꯥꯏꯍꯥꯛꯇꯪ ꯗꯨꯀꯥꯟ ꯁꯪꯕ ꯆꯠꯈ꯭ꯔꯦ ꯑꯗꯨꯒ ꯃꯥꯒꯤ ꯌꯥꯝꯕ ꯑꯃꯅ ꯒꯦꯝ ꯑꯃ ꯄꯤꯕꯀꯣ
ꯑꯥ
ꯑꯗꯨ ꯍꯧꯖꯤꯛ ꯁꯅꯥꯔꯒ ꯂꯩꯕꯅꯦꯕ ꯃꯥ ꯅꯔꯖ ꯑꯁꯤꯒꯤ ꯐꯣꯇꯣ ꯉꯁꯤ ꯉꯟꯇ ꯀꯥꯞꯄꯅꯤ ꯄꯨꯡ ꯑꯃ ꯃꯈꯥꯏꯗ ꯍꯥꯏꯕꯗꯨꯣ
ꯑ
ꯃꯥꯁꯨ ꯇꯥꯔꯝꯗꯥꯏꯗ ꯃꯤꯅ ꯂꯣꯏ ꯂꯥꯛꯈ꯭ꯔꯦ ꯂꯥꯎꯋ ꯏꯃꯥꯇꯣꯟꯅ ꯃꯕꯥꯅꯤ ꯍꯧꯖꯤꯛ ꯑꯗꯨꯒꯤ ꯑꯝꯗ ꯊꯥꯗꯣꯛꯅꯤꯡꯗ꯭ꯔꯦ ꯃꯥꯗꯣ ꯁꯕꯁꯤ ꯁꯅꯕꯕꯁꯤ ꯆꯕꯁꯤ ꯑꯩꯒꯤ ꯐꯣꯟꯗ ꯆꯥꯝꯃꯉꯥꯒ ꯆꯥꯝꯃꯉꯥꯒ ꯀꯌꯥꯉꯛꯇ ꯂꯩꯕ ꯑꯗꯨ ꯑꯗꯨ ꯀꯥꯞꯂꯛꯑꯣ ꯍꯥꯏꯕ ꯃꯥꯅ ꯑꯗꯨ ꯄꯩꯁꯥ ꯊꯥꯔꯒ ꯁꯥꯟꯅꯒꯦ ꯍꯥꯏꯕ ꯂꯨꯄꯥ ꯃꯉꯥꯒꯕ ꯆꯥꯔ ꯁꯅ ꯇꯧꯔꯒ ꯂꯨꯄꯥ ꯃꯉꯥ ꯁꯨꯝꯕ ꯊꯥꯕ ꯑꯗꯨꯃꯥꯏꯅ ꯇꯧꯔꯒ ꯃꯥꯗ ꯏꯟꯇꯔꯦꯁ ꯌꯥꯝ ꯂꯩꯔ
ꯎꯝ
ꯑꯗꯨꯒꯤ ꯊꯥꯡ ꯄꯥꯏꯔꯒ ꯌꯖꯣꯄꯥꯛ ꯄꯥꯏꯔꯒ ꯂꯥꯛꯑꯣ ꯍꯥꯏ ꯃꯥꯜꯂꯦ ꯉꯁꯤꯗꯣ ꯂꯥꯁ ꯗꯦ ꯑꯣꯏꯕꯤꯀꯣ ꯑꯔꯣꯏꯕ ꯅꯨꯃꯤꯠ ꯑꯣꯏꯕꯤꯒꯤ ꯑꯗꯨꯒꯤ ꯍꯧꯖꯤꯛ ꯆꯠꯈ꯭ꯔꯦ ꯍꯧꯖꯤꯛꯇꯤ ꯏꯇꯣꯝꯇ ꯂꯩꯔꯦ
ꯑꯣ ꯑꯗ ꯃꯣꯏ ꯀꯩꯅꯣꯝ ꯁꯨꯕꯗꯣ ꯂꯝꯕꯤ ꯁꯦꯡꯕꯩꯔꯥ ꯀꯃꯥꯏꯅ
ꯑꯦ ꯇꯧꯗꯦ ꯇꯧꯗꯦ ꯇ ꯑꯣꯗ ꯎꯝ
ꯍꯣꯏ ꯏꯗꯈꯣꯏ ꯔꯣꯝꯁꯗ ꯃ ꯃ ꯑ ꯇꯧ ꯑꯩꯗ ꯍꯦ
ꯎꯝꯄꯣꯠꯇ ꯌꯣꯄꯥꯛ ꯃꯆꯥꯒ ꯊꯥꯡꯗ ꯄꯤꯌꯦꯕ ꯏꯃꯥꯈꯣꯏꯅ ꯑꯗꯨ ꯊꯥꯡ ꯄꯥꯏꯔꯒ ꯆꯠꯈ꯭ꯔꯦ
ꯝ ꯎ
ꯊꯄꯛꯁꯨꯅ ꯉꯥꯏ ꯀꯔꯤ ꯀꯔꯤꯅ ꯑ ꯊꯕꯛ ꯁꯨꯅꯤꯡꯉꯥꯏ ꯀꯔꯤ ꯀꯔꯤꯅꯣ ꯄꯨꯔꯛꯑꯣ ꯍꯥꯏꯗꯤ ꯑꯗꯨ ꯑꯗꯨ ꯊꯥꯡꯗꯨꯃꯥ ꯄꯥꯏꯒꯤꯅꯦꯕ ꯄꯥꯏꯔꯒ ꯃꯤ ꯃꯥꯡꯗ ꯑꯩꯒꯤ ꯏꯇꯨꯒꯤ ꯊꯥꯡꯅꯦ ꯁꯤꯗꯤ ꯀꯥꯏꯍꯟꯅꯤꯡꯗꯦ ꯌꯥꯝ ꯐꯖꯕꯅꯦ ꯊꯣꯛꯍꯟꯅꯤꯡꯗꯦ ꯍꯥꯏꯔꯒ ꯄꯥꯝꯃꯨꯑꯦ ꯍꯥꯏꯔꯒ ꯁꯨꯗꯦ ꯍꯥꯏ ꯊꯥꯡꯗ ꯄꯥꯏꯔꯒ ꯑꯗꯨꯝ ꯂꯦꯞꯄꯦ ꯍꯥꯏꯃ ꯑꯗꯨꯒꯤ ꯃꯔꯛ ꯃꯔꯛꯇ ꯎꯝ ꯑꯩꯅ ꯑꯗꯨ ꯊꯥꯡ ꯆꯊꯣꯔꯒ ꯑꯩꯅ ꯊꯕꯛ ꯃꯔꯛ ꯃꯔꯛꯇ ꯂꯐꯣꯏ ꯃꯅꯥꯒꯨꯝꯕ ꯀꯛꯄ ꯀꯔꯤ ꯀꯔꯤꯅꯣ ꯀꯛꯂꯒ ꯂꯩꯕꯀꯣ ꯑꯩꯗꯣ
ꯎꯝ
ꯑꯗꯨꯗꯒꯤ ꯑꯩꯒꯤ ꯊꯥꯡꯗꯣ ꯄꯥꯏꯒꯅꯨ ꯄꯥꯝꯃꯨꯉꯦ ꯁꯣꯛꯀꯅꯨ ꯍꯥꯏꯕꯅꯦꯕ ꯃꯥꯅ ꯂꯣꯠꯄꯁꯤ ꯂꯣꯠ ꯁꯤꯤꯠꯀꯣ ꯀ ꯆꯅ ꯊꯝꯗꯦ ꯆꯥꯛꯈꯨꯝꯗꯁꯨ ꯔꯨꯝꯗꯀꯣ ꯂꯠ ꯄꯁꯤ ꯂꯠ ꯄꯁꯤ ꯂꯠ ꯄꯁꯤ ꯑꯁ ꯃꯥꯅ ꯄꯥꯝꯃꯨꯕ ꯆꯥꯡꯗꯣ
ꯎꯝ
ꯄꯤꯛ ꯄꯤꯛꯂꯒ ꯌꯥꯝ ꯊꯧꯕꯀꯣ ꯑꯗꯨ ꯊꯥꯡꯁꯨ
ꯑꯥ
ꯌꯣꯄꯥꯛ ꯃꯆꯥꯗꯤ ꯃꯥ ꯂꯨꯗꯦꯕ ꯑꯗꯨ ꯊꯥꯡꯅ ꯂꯨꯕ
ꯎꯝ
ꯑꯗꯨꯗꯒꯤ ꯄꯥꯝꯃꯨꯦ ꯄꯥꯝꯃꯨꯦ ꯍꯥꯏꯔꯤꯕꯅꯦꯕ ꯑꯩꯅ ꯑꯁ ꯑꯅꯧꯕ ꯑꯃꯨꯛ ꯄꯥꯝꯝꯕꯗꯤ ꯑꯣꯔꯗꯔ ꯇꯧꯕ ꯌꯥꯏꯅꯦ ꯀꯔꯤꯁꯨ ꯀꯥꯏꯗꯦ ꯑꯗꯨꯝ ꯁꯤꯖꯤꯟꯅꯔꯣꯩꯅ ꯍꯥꯏꯕ
ꯎꯝ
ꯑꯩꯅ ꯁꯥ ꯉꯥ ꯀꯥꯛꯅꯤꯡꯉꯥꯏꯁꯨ ꯑꯗꯨ ꯁꯤꯖꯤꯟꯅꯑꯣ ꯑꯩꯅ ꯍꯥꯏꯕ
ꯎꯝ
ꯐꯖꯠꯇꯕ ꯏꯇꯦꯟ ꯇꯦꯟꯕ ꯑꯃ ꯂꯩ ꯑꯗꯨꯗ ꯅꯝꯐꯨ ꯅꯝꯐꯨꯗ ꯀꯛꯂꯒ ꯂꯩꯅꯦ ꯑꯗꯨ ꯊꯧꯗꯕꯗꯣ
ꯎꯝ
ꯄꯥꯝꯃꯨ ꯍꯥꯏ ꯑꯗꯨꯅ ꯑꯩꯅ ꯅꯣꯡꯃꯁꯦ ꯕꯖꯥꯔ ꯆꯠꯂꯒ ꯀꯔꯤꯅꯣ ꯈꯨꯈ꯭ꯔꯤ ꯌꯥꯝ ꯌꯣꯜꯂꯒ ꯂꯩꯕꯀꯣ ꯁꯥꯏꯖ ꯌꯥꯝ ꯂꯩ ꯃꯆꯥꯁꯨ ꯂꯩ ꯆꯥꯎꯁꯨ ꯂꯩ ꯑꯩꯅ ꯑꯗꯨ ꯃꯇꯝꯗ ꯑꯩꯒꯤ ꯄꯩꯁꯥꯁꯦ ꯂꯤꯁꯤꯡ ꯑꯃꯒꯨꯝꯕꯗꯤ ꯂꯩꯕ
ꯎꯝ
ꯑꯗ ꯑꯩꯅ ꯂꯧꯔꯛ ꯍꯥꯏꯕꯅꯦꯕ ꯃꯥꯅ
ꯎꯝ
ꯊꯥꯡꯁꯦ ꯐꯖꯕ꯭ꯔꯥ ꯐꯖꯕ꯭ꯔꯥ ꯌꯦꯡꯕ ꯍꯩꯇꯕ ꯃꯥꯁꯦ
ꯎꯝ
ꯑꯗꯨꯒꯤ ꯑꯩꯗꯤ ꯍꯩꯇꯦ ꯅꯣꯏ ꯅꯨꯄꯥꯒꯤꯗꯤ ꯅꯨꯄꯥꯅꯦ ꯑꯩꯗꯤ ꯂꯧꯔꯣ ꯄꯩꯁꯥꯗꯤ ꯄꯤꯕꯤꯔꯒꯦ ꯑꯩꯅ ꯍꯥꯏꯕ ꯂꯧꯔꯣ ꯍꯥꯏ ꯍꯥꯏꯔꯁꯨ ꯁꯨꯝ ꯌꯥꯏ ꯌꯥꯗꯕ ꯑꯁ ꯅꯣꯛꯅꯤꯡꯕꯅꯦ ꯑꯗꯨꯒꯤ ꯂꯧꯗ꯭ꯔꯦ ꯑꯗꯨꯒ ꯅꯂꯥꯒꯨꯝꯕ ꯁꯦꯡꯉꯥꯏ ꯌꯣꯄꯥꯛꯁꯨ ꯅꯅꯥꯠꯇꯕ ꯑꯃ ꯃꯌꯥ ꯑꯅꯤ ꯑꯍꯨꯝ ꯆꯠꯂꯒ ꯂꯩꯕꯗꯣ
ꯎꯝ ꯎꯝ ꯎꯝ
ꯅꯂꯥ ꯁꯦꯠꯅꯤꯡꯉꯥꯏ ꯌꯥꯝ ꯗꯔꯀꯥꯔ ꯂꯩꯌꯦ ꯑꯩꯈꯣꯏꯒꯤ ꯑꯗꯨ ꯂꯧꯔꯣ ꯍꯥꯏꯕ ꯑꯗꯨꯒ ꯅꯪ ꯃꯥꯒꯤ ꯃꯈꯣꯡꯗꯤ ꯅꯪ ꯁꯦꯝꯕ ꯇꯥꯕꯅꯦꯅ ꯍꯥꯏꯕ ꯂꯧꯔꯨ ꯨ ꯑꯗꯨꯒꯨꯝꯕ ꯁꯦꯝꯃ ꯍꯩꯔꯣꯏ ꯍꯥꯏꯕꯀꯣ ꯑꯩꯅ ꯋꯥꯄ ꯄꯨꯔꯥꯎ ꯑꯩꯅ ꯁꯦꯝꯕꯤꯒꯦꯅ ꯍꯥꯏꯕ ꯑꯗꯨꯒꯨꯝꯕ ꯁꯦꯝꯃꯁꯨ ꯍꯩꯔꯣꯏ ꯍꯥꯏꯔꯒ ꯂꯧꯗ꯭ꯔꯦ
ꯎꯝ
ꯅꯣꯏ ꯃꯂꯛꯑꯗ ꯅꯂꯥ ꯃꯌꯥꯝ ꯂꯩꯕ꯭ꯔꯥ
ꯅꯂꯥ ꯍꯣꯏ ꯑꯃ ꯁꯥꯏ ꯑꯃ ꯆꯠꯂꯣ ꯅꯂꯥ ꯇꯥꯕ ꯃꯅꯤꯡ ꯆꯠꯂꯣ ꯅꯂꯥ ꯇꯥꯕ ꯅꯂꯥ ꯇꯥꯕꯒꯤ ꯑꯁꯤ ꯑꯩꯈꯣꯏ ꯌꯨꯝ ꯃꯅꯥꯛꯇ ꯃꯤꯒꯤ ꯋꯥ ꯑꯆꯧꯕ ꯂꯩꯕ ꯑꯗꯨ ꯑꯗꯨ ꯃꯅꯥꯟꯅ ꯑꯗꯨꯝ ꯐꯨꯜ ꯑꯣꯏꯍꯟꯕ ꯑꯗꯨ ꯁꯦꯡꯅꯤꯉꯥꯏ ꯑꯩꯈꯣꯏ ꯗꯔꯀꯥꯔ ꯂꯩꯕ ꯍꯥꯥ
ꯍꯨꯜꯂꯛꯄ꯭ꯔꯥ ꯅꯅꯥꯗꯣ
ꯑꯦꯁ ꯋꯥ ꯃꯅꯥꯗꯣ ꯋꯥ ꯃꯅꯥ ꯅ ꯌꯥꯝꯅ ꯇꯥꯕꯒꯤꯀꯣ
ꯎꯝ
ꯅꯂꯥꯗ ꯐꯨꯟꯕ ꯑꯗꯨ ꯃ ꯇꯥꯏꯗ ꯁꯤꯠꯄꯤꯔꯁꯨ ꯌꯦꯟꯅꯀꯣ ꯈꯣꯜꯂꯒ ꯑꯃꯨꯛꯀ ꯅꯂꯥꯗ ꯇꯥꯍꯟꯒꯅꯤ ꯅꯂꯥꯗ ꯑꯃꯨꯛꯀ ꯐꯨꯟꯒꯅꯤ ꯅꯂꯥꯁꯨ ꯑꯥ ꯃꯊꯛꯀꯤ ꯌꯨꯝ ꯃꯣꯏ ꯃꯣꯏ ꯌꯌꯨꯝ ꯃꯊꯛꯀꯤ ꯃꯥꯒꯤ ꯏꯁꯤꯡꯁꯨ ꯇꯥꯕ ꯃꯣꯏꯅꯗꯤ ꯁꯦꯡꯗꯕ ꯑꯩꯈꯣꯏ ꯏꯁꯤꯡꯁꯨ ꯇꯥꯏ ꯍꯥꯏꯔꯁꯨ ꯑꯩꯈꯣꯏꯅ ꯑꯗꯨꯝ ꯁꯦꯡꯕ ꯑꯩꯅ ꯉꯝꯕ ꯃꯇꯝꯗ ꯑꯩꯅ ꯑꯗꯨꯝ ꯁꯦꯡꯕꯤꯕ ꯍꯟꯗꯛꯇꯤ ꯀꯥꯎ ꯁꯦꯡꯕꯤꯗꯕꯒꯤ ꯐꯨꯜꯂꯒ ꯂꯩ
ꯀꯥꯡ ꯀꯥꯡꯗꯤ ꯂꯥꯛꯇꯦ
ꯀꯥꯡꯗꯤ ꯑꯆꯧ ꯑꯆꯧꯕ ꯂꯥꯛꯄꯅꯦ ꯋꯥ ꯃꯅꯥꯛꯇ ꯂꯩꯕꯒꯤ
ꯑꯝ
ꯀꯥꯡ ꯑꯆꯧ ꯑꯆꯧꯕ ꯂꯩꯔꯦ ꯑꯗꯨꯒ ꯈꯪꯗꯦ ꯁꯤ ꯈꯨꯟꯆꯠ ꯂꯥꯏ ꯈꯨꯨꯝꯕꯤ ꯌꯥꯝꯕꯒꯤꯀꯣ ꯅꯪꯗꯤ ꯁꯤꯗ ꯂꯥꯛꯄ ꯌꯥꯔꯣꯏ ꯈꯤꯇꯪ ꯂꯥꯗꯦ ꯄꯣꯝ ꯈꯜꯂꯒ ꯎꯝ ꯑꯩ ꯐꯥꯎꯕꯣ ꯀꯩꯅꯣꯝ ꯇꯧꯋꯦ ꯍꯥꯏꯔꯁꯨ ꯑꯁ ꯅꯨꯡꯇꯤꯒꯤꯖꯤ ꯍꯥꯒꯠꯆꯔꯒ ꯑꯗꯨꯝ ꯈꯣꯠ ꯇꯅꯤꯡꯉꯥꯏ ꯊꯕꯛ ꯂꯩꯕꯅꯦ ꯉꯁꯤꯁꯨ ꯀꯥꯡꯈꯜ ꯈꯤꯇꯪ ꯄꯥꯏꯕꯒꯤ ꯑꯃꯨꯛ ꯄꯛ ꯐꯖꯕ ꯑꯩꯗꯣ ꯀꯥꯡꯈꯜꯁꯨ ꯁꯥꯡꯕ ꯑꯗꯨꯒꯤ ꯣꯏ ꯀꯥꯡꯈꯟꯗ ꯃꯣꯏ ꯈꯤꯇꯪ ꯆꯠꯄꯤ ꯃꯥꯜꯂꯦ
ꯀꯩꯅꯣꯝ ꯃꯔꯨꯞ ꯇꯧꯅꯤꯡꯉꯥꯏ ꯍꯥꯏꯕꯗꯣ
ꯑꯣ
ꯇꯧꯈ꯭ꯔꯕ
ꯇꯧꯔꯅꯤ ꯍꯣꯏ ꯖꯨꯂꯥꯏꯗ ꯍꯧꯔꯅꯤ ꯍꯥꯏ
ꯑꯣ
ꯖꯨꯂꯥꯏꯗ ꯆꯅꯤ ꯌꯥꯡꯈꯩ ꯆꯅꯤꯌꯥꯡꯈꯩ ꯀꯔꯤ ꯃꯆꯨ ꯂꯧꯁꯤꯔ ꯍꯥꯏꯅ ꯈꯟꯕ
ꯑꯣ ꯐꯕ ꯃꯆ ꯂꯎꯅꯦ ꯍꯌꯦꯡꯋꯥꯏ ꯑꯉꯥꯡ ꯂꯩꯔꯀꯥꯟꯗ ꯁꯨ ꯀꯩꯅꯣ ꯑꯉꯥꯡ ꯑꯉꯥꯡ ꯀꯩꯅꯣ ꯀꯩ ꯍꯥꯏꯗꯣꯏꯅꯣ ꯈꯔ ꯄꯥꯏꯕ ꯅꯨꯡꯉꯥꯏꯒꯗꯕꯀꯣ
ꯎꯝ ꯑꯗꯨ ꯁꯤ ꯗꯕꯜ ꯆꯠꯄꯁꯦ ꯐꯃꯨꯡꯁꯦ ꯀꯔꯤꯁꯔ ꯁꯞꯄꯣꯔꯠ ꯇꯧꯕ ꯉꯝꯗꯕꯀꯣ ꯂꯨꯝꯃꯒꯤ ꯃꯥꯅ ꯁꯦꯝꯕꯅꯤꯅꯦ ꯃꯤꯁꯇ꯭ꯔꯤ ꯁꯦꯝꯦꯡꯕꯅꯤ ꯁꯅ ꯃꯥꯅ ꯁꯦꯝꯕꯅꯤꯅ ꯅꯤꯛꯄ
ꯄꯤꯁ ꯑꯗꯨꯗꯤ ꯀꯩꯅꯣꯝ ꯎꯝ ꯀꯩꯅꯣ ꯀꯩ ꯍꯥꯏꯒꯅꯣ ꯀꯩꯅꯣꯝ ꯂ ꯑ ꯅꯤꯛꯄ ꯍꯧꯕꯗꯣ ꯑꯗꯨꯒꯨꯝꯕ ꯂꯥꯛꯑꯗꯤ ꯐꯖꯅ
ꯑꯣ ꯅꯤꯀꯅꯤ ꯅꯤꯀꯅꯦ ꯍꯗꯁ ꯁꯨꯃꯅ ꯁꯦꯝꯕꯤꯕꯅꯤꯅꯀꯣ ꯐꯖꯅ ꯀ꯭ꯔꯦꯁꯔ ꯆꯥꯛ ꯆꯥꯕ ꯀꯟꯈ꯭ꯔꯦ ꯄꯣꯠ ꯐꯖꯈ꯭ꯔꯦ ꯍꯥꯏꯕ ꯂꯩꯇꯕ ꯑꯗꯨꯒꯤ ꯅꯦꯛꯄ
ꯑꯣꯝ
ꯈꯔꯡ ꯌꯥꯡꯕ ꯊꯝꯅꯤꯡꯕ ꯑꯩꯅ ꯑꯗꯨꯒ ꯀꯔꯤꯁꯅ ꯕꯗꯂꯤꯒꯤꯒ ꯑꯗꯨ ꯃꯥꯏꯅ ꯂꯩꯔꯤ ꯅꯨꯡꯉꯥꯏꯗꯅ
ꯍꯣꯏ ꯍꯣꯏ ꯎꯝ
ꯑꯗꯨꯒꯤ
ꯐꯃꯨꯡ ꯑꯅꯧꯕꯗꯤ ꯂꯨꯄꯥꯅꯤ ꯁꯦꯝꯉꯥꯏꯕꯁ ꯁꯤꯦ ꯂꯩ ꯏꯇ꯭ꯔꯦ
ꯕꯖꯦꯠ ꯂꯩꯇ꯭ꯔꯦ ꯐꯃꯨꯡ ꯑꯅꯧꯕ ꯁꯦꯝꯅꯤꯡꯉꯥꯏ ꯐꯃꯨꯡ ꯑꯅꯧꯕ ꯁꯦꯝꯂꯦ ꯑꯃꯨꯛꯀ ꯃꯤ ꯇꯔꯦꯁ ꯆꯪꯒꯅꯤ ꯌꯦꯡꯗꯨ ꯁꯤ ꯏꯃꯥꯅ ꯁꯤ ꯐꯃꯨꯡꯒꯤ ꯁꯥꯏꯖ ꯃꯤꯇ꯭ꯔꯦꯁ ꯂꯧꯕꯤꯕꯅꯦꯕ ꯃꯔꯝꯕꯨ ꯇꯥꯡꯉꯦ ꯍꯥꯏꯌꯦꯦ ꯁꯤꯗ ꯂꯧꯕꯒꯤꯦꯨ ꯀꯤꯌꯥꯔꯥ ꯁꯚꯦꯟ ꯂꯤꯁꯤꯡ ꯑꯇꯦ ꯗꯇ꯭ꯔꯨ
ꯅꯗꯦ ꯑꯩꯅ ꯍꯥꯏꯕꯗꯤ ꯐꯃꯨꯡ ꯐꯃꯨꯡꯗꯣꯅ ꯄꯅꯤꯡꯉꯤꯗꯣ
ꯑꯣ ꯃꯉꯥꯒ ꯇꯔꯨꯛ ꯍꯥꯏꯥꯏꯕ꯭ꯔꯥ ꯃꯉꯥꯕꯏ ꯈꯪꯗꯦ ꯑꯗꯨꯃꯥꯏꯅ ꯍꯥꯏꯕꯅꯦꯕ ꯑꯗꯣ
ꯑꯗꯣ ꯏꯕꯥꯅꯤ ꯏꯕꯥꯅꯤ ꯇꯨꯝꯕ ꯐꯃꯨꯡꯗꯒꯤ ꯍꯦꯟꯅ ꯆꯥꯎꯕ
ꯈꯤꯇꯪ ꯄꯤꯛꯑꯦ ꯃꯥꯅꯈꯤ ꯃꯅꯥꯕ꯭ꯔꯥ ꯈꯪꯗꯦꯗ ꯏꯕꯥꯅꯤ ꯐꯃꯨꯡꯁꯨ ꯌꯥꯝ ꯆꯥꯎꯗꯦꯅ
ꯎꯝ ꯄ ꯀꯅꯦ
ꯎꯝ ꯃꯅꯥꯔꯝꯒꯅꯤꯗ ꯀꯪꯗꯦꯗ ꯑꯗ ꯃꯥꯅ ꯈꯤꯇꯪ ꯅꯦꯝꯕ ꯑꯁ ꯃꯌꯥꯝꯕꯥꯎꯒꯤ ꯐꯃꯨꯡ ꯑꯆꯧꯕ ꯂꯩꯕꯗꯤ ꯌꯥꯝ ꯅꯦꯝꯕꯅꯦꯍꯦ ꯀꯣꯛ ꯉꯥꯎꯕꯅꯦ
ꯎ ꯀꯩꯅꯣꯝ ꯊꯝꯃꯨꯗꯅ ꯑꯩꯁꯦ ꯆꯦꯛ ꯊꯝꯃꯨꯗꯅ ꯀꯩꯅꯣꯝ ꯇꯧꯔꯤꯗꯤ
ꯆꯦꯛ ꯊꯝꯅꯤꯡꯉꯥꯏꯁꯨ ꯆꯦꯛ ꯂꯩꯇ꯭ꯔꯦꯅꯦ ꯆꯦꯛ ꯅꯍꯥꯟ ꯂꯩꯔꯒ ꯈꯤꯇꯪ ꯂꯩꯔꯕꯗꯨ ꯗꯨꯀꯥꯟꯒꯤ ꯆꯪꯈ꯭ꯔꯦꯕ ꯑ ꯑꯗꯨꯝꯕꯅ ꯆꯝ ꯏꯕꯥꯅꯤꯅ ꯂꯩꯕꯁꯦ ꯁꯤ ꯀꯣꯂꯦꯛ ꯐꯦꯅꯤꯡꯉꯥꯏ ꯈꯤꯇꯪ ꯂꯩꯕꯅꯦ ꯑꯗꯣ ꯑꯣ ꯂꯨꯄꯥ ꯆꯃꯉꯥꯒ ꯂꯨꯄꯥ ꯆꯃꯉꯥꯒꯤ ꯂꯧꯔꯨꯕ ꯑꯗꯣ ꯃꯣꯏ ꯕꯔꯥꯗꯤ ꯆꯥꯃꯥꯃꯨꯛ ꯂꯧꯕ ꯆꯥꯇꯔꯨꯛ ꯇꯥꯏꯕ ꯑꯗꯣ ꯆꯦꯛꯇꯣ ꯀꯌꯥꯔꯥ ꯈꯪꯗ꯭ꯔꯦꯅꯦ